ꯇ꯭ꯔꯣ
ꯍꯜꯂꯣ
ꯇꯥꯕ꯭ꯔꯣ
ꯇꯥꯏꯌꯦ ꯇꯨꯡꯃꯕꯣ
ꯇꯨꯝꯗ꯭ꯦꯗ ꯕꯣꯜ ꯌꯦꯡꯂ ꯂꯣꯏꯗꯉꯥꯏ
ꯎꯝ ꯉꯁꯤ ꯕꯣꯜꯗꯨꯗꯤ ꯑꯗꯨꯝ ꯐꯖꯩꯅꯦꯀꯣ
ꯎ ꯅꯨꯡꯥꯏ
ꯑꯣ ꯑꯁ ꯅꯣꯡ ꯑꯜꯂꯛ ꯌꯦꯡꯉꯦ ꯑꯩꯗꯣ ꯂꯣꯏꯗꯉꯥꯏꯅꯦ
ꯎꯝ ꯅꯣꯡ ꯉꯥꯟꯗꯧꯔꯤ ꯉꯥꯡꯀꯦ ꯉꯥꯡꯀꯦ ꯑꯩ ꯀꯥꯁꯦ
ꯈꯔꯞ ꯃꯈꯣꯟꯗꯣ
ꯑꯣ
ꯌꯥꯝ ꯇꯥꯟꯅꯩ ꯍꯥꯏꯅ ꯃꯤ ꯇꯨꯝꯕ ꯀꯥꯏꯒꯗ꯭ꯔꯅ ꯇꯧꯕꯅꯤꯅ
ꯎꯝ
ꯑꯗꯨ ꯌꯥꯅꯤ ꯑꯗꯨꯝ ꯁꯨꯃꯥꯏꯅ ꯉꯥꯡꯉꯛꯀꯦ ꯍ ꯇꯥꯕ ꯅꯠꯇ꯭ꯔꯣ ꯐꯖꯅ
ꯇꯥꯞ ꯗꯇ
ꯇꯞ꯭ꯔꯕ
ꯈꯤꯇꯪ ꯇꯞꯄꯩ ꯋꯥꯅꯤ
ꯌꯥꯔꯕꯣ
ꯃꯤ ꯇꯨꯝꯅꯗꯕ ꯌꯥꯎꯔꯤꯕ
ꯇꯨꯝꯃꯗꯤ ꯇꯨꯝꯅꯔꯝꯕꯅꯤꯗ ꯇꯨꯝꯅꯔ ꯃꯥꯥꯜꯂ
ꯖꯤꯡꯒꯒꯤ ꯃꯈꯣꯜ ꯑꯃ ꯇꯪꯖꯥꯏ ꯇꯥꯏꯗꯣ
ꯅꯣꯡ ꯇꯥꯎꯅ
ꯎꯝ
ꯅ ꯇꯥꯗꯅꯦ
ꯊꯤꯂꯤ ꯊꯤꯂꯂꯤ ꯊꯂꯂꯤ ꯇꯥꯏ
ꯊꯤꯂꯤ ꯊꯤꯂꯤ ꯇꯗꯥꯖꯗ ꯀꯃꯥꯏ ꯂꯧꯔꯨꯅꯤ
ꯈꯪꯗꯦꯕ ꯑꯩꯗꯤ ꯗꯕꯜ ꯀ꯭ꯔꯣꯄꯤꯡ ꯇꯧꯕ ꯌꯥꯎꯅꯩꯅꯦ ꯅꯣꯏꯔꯣꯝ ꯇꯧꯗ꯭ꯔꯣ
ꯑꯩꯈꯣꯏ ꯍꯟꯗꯛ ꯇꯧꯒꯦꯅ ꯇꯧꯔꯝꯃꯦ
ꯑꯥ
ꯗꯕꯥꯜ ꯀꯣꯄ꯭ꯔꯤꯡ ꯂꯣꯛꯄꯒꯤ ꯃꯇꯝ ꯇꯥꯕꯗꯣ
ꯑꯥ
ꯑꯩꯈꯣꯏ ꯗꯥ ꯂꯨꯍꯣꯡꯕꯒꯤ ꯃꯇꯝ ꯇꯥꯕ
ꯑꯣ
ꯂꯨꯍꯣꯡꯕꯒꯤ ꯊꯕꯛꯀꯤ ꯋꯥꯕꯅꯦ ꯗꯕꯥꯜ ꯀꯩꯅꯣꯝ ꯇꯧꯁꯜꯂꯗꯤ ꯑꯃꯨꯛꯀ ꯍꯦꯟꯅ ꯊꯕꯛꯇꯨ ꯆꯤꯜꯂꯅꯤꯅ ꯇꯧꯗꯦ
ꯌꯥꯏꯔꯤꯄꯣꯛ ꯑ ꯌꯥꯏꯔꯤꯄꯣꯛꯇꯩ ꯏꯃꯥꯟꯅꯕ ꯑꯃ ꯂꯩꯌꯦ
ꯑꯥ
ꯑꯗꯨ ꯃꯣꯏꯗꯤ ꯇꯧꯋꯦꯅ ꯇꯧꯋꯦ
ꯑꯣ ꯌꯥꯏꯔꯤꯄꯣꯛꯀꯤ ꯂꯧꯐꯝ ꯐꯖ ꯐꯖꯕ ꯌꯥꯝ ꯂꯩꯕꯅꯦ
ꯃꯣꯏ ꯀꯦꯅꯦꯜ ꯀꯩꯀꯥ ꯐꯖꯅ ꯆꯦꯜꯂꯦꯅ ꯍꯥꯏ ꯑꯗꯨꯗꯒꯤ ꯃꯣꯏꯗ
ꯑꯩꯈꯣꯏꯗꯨꯗꯨꯅꯦ ꯃꯐꯧ ꯗꯥꯝꯗꯣ ꯑꯗꯨꯗꯒꯤ ꯀꯦꯅꯦꯟ ꯊꯥꯢꯑꯦꯕꯀꯣ
ꯑꯥ
ꯑꯗꯨꯒ ꯅꯍꯥꯟ ꯗꯕꯜ ꯀꯔꯣꯄꯤꯡ ꯇꯧꯕ ꯃꯇꯝꯗꯣ ꯑꯗ ꯀꯦꯅꯦꯗ ꯢꯁꯤꯡ ꯐꯪꯉꯦꯕ ꯑꯗꯨꯅ ꯏꯁꯤꯡ ꯃꯔꯛ ꯏꯁꯤꯡꯗꯣ ꯑꯗꯨꯝ ꯐꯪꯉꯝꯅꯤ ꯀꯣ
ꯑꯥ
ꯗꯕꯜ ꯀꯔꯣꯄꯤꯡ ꯍꯥꯟꯗꯤꯛꯇꯤ ꯃꯤ ꯐꯅꯌꯥꯝ ꯇꯧꯅꯩ ꯑꯗꯣ ꯁꯨꯝ ꯂꯧ ꯁꯨꯔ ꯆꯥꯕ ꯀꯥꯡꯕꯨꯗꯣ ꯑꯗꯨꯗꯤ ꯐꯖꯅ ꯂꯣꯛꯍꯧꯔꯦ ꯑꯗꯨꯝ ꯄꯩꯁꯥꯗꯨꯒ ꯐꯧ ꯂꯧꯔꯛꯏꯗꯨꯒ ꯑꯗꯨꯝ ꯆꯥꯅꯕ ꯍꯥꯏꯇꯥꯔꯦ ꯀꯣ
ꯑꯥ
ꯐꯧ ꯂꯣꯛꯄꯁꯤꯁꯨ ꯋꯥꯕꯅꯤꯅꯦ ꯚꯥꯢ
ꯋꯥꯏꯑꯦ ꯑꯗꯨ ꯃꯣꯏꯗꯣ ꯃꯦꯆꯤꯟ ꯑꯃ ꯖꯄꯥꯟꯗꯒꯤ ꯀꯣꯕꯨꯨꯇꯥꯗꯣ
ꯑꯥ
ꯑꯗꯨꯗꯤ ꯀꯝꯄꯅꯤꯒꯤ ꯍꯟꯗꯛ ꯑꯅꯧꯕ ꯑꯃ ꯂꯥꯛꯄ ꯃꯥꯜꯂꯦ
ꯈꯥꯎꯔꯒ ꯌꯩꯕꯤꯔꯣ
ꯑꯥ ꯊꯦꯡꯈꯤ ꯑꯗ ꯑꯗꯨꯗꯅꯦ ꯇꯦꯡ ꯇꯦꯡꯀꯤ ꯆꯥꯀꯥꯒ ꯄꯥꯟꯕꯤ ꯊꯧꯖꯤꯟ ꯌꯥꯕꯤꯗꯣ
ꯑꯣ ꯏꯁꯤꯡ ꯃꯔꯛꯇꯒ ꯊꯧꯖꯟ ꯌꯥꯕꯤꯗꯣ
ꯑꯥ
ꯑꯗꯨ ꯂꯥꯛꯑꯗꯤ ꯀꯣꯛꯃꯅꯤ ꯑꯗꯨꯗꯤ
ꯆꯍꯤ ꯑꯃꯅꯤꯗꯤ ꯐꯥꯔꯦꯍꯦ ꯂꯥꯛꯄ ꯑꯗꯨꯗ ꯃꯣꯏꯗꯣ ꯐꯧꯒꯨꯝꯕꯗꯤ ꯈꯔ ꯃꯥꯡꯕꯖꯥꯠꯅꯤ ꯑꯗꯣ ꯃꯊꯪꯗꯩꯗꯤ ꯇꯧꯔꯔꯣꯏꯅ ꯍꯥꯏꯌꯦ
ꯐꯧꯒꯨꯝꯕꯗꯨ ꯈꯔ ꯃꯥꯥꯡꯉꯦ
ꯑꯥ ꯑꯗꯨꯃꯥꯢꯅ ꯍꯥꯏ ꯃꯥꯅ ꯍꯥꯏꯗꯢ ꯌꯥꯝꯕꯗꯤ ꯃꯥꯡꯉꯝꯃꯣꯏ ꯑꯗꯨ ꯇꯥꯔꯁꯨ ꯃꯣꯏ ꯃꯄꯥꯅ ꯍꯥꯏꯕꯗꯀꯣ ꯇꯧꯔꯔꯣꯏꯅ ꯍꯥꯏꯌꯦ ꯑꯗꯨꯝ ꯃꯦꯆꯤꯟꯗ ꯇꯧꯔꯒ ꯑꯗꯨꯝ ꯇꯧꯕꯤꯗ
ꯋꯥꯅꯕꯨꯗꯤ ꯁꯨꯔꯒ ꯐꯧ ꯃꯥꯡꯕꯗꯨꯗꯤ ꯅꯨꯡꯉꯥꯏꯇꯦꯗꯅ ꯐꯧ ꯃꯔꯤꯛ ꯃꯔꯤꯛ ꯅ ꯐꯧ ꯖꯦ ꯑꯩꯈꯣꯏꯅ ꯑꯉꯥꯡ ꯑꯣꯏꯔꯤꯉꯩꯩ ꯑꯩꯁꯦ ꯀ꯭ꯂꯥꯁ ꯐꯣꯔ ꯄꯥꯏꯞ ꯀꯥꯔꯛꯄ ꯑꯗꯨꯗꯥꯋꯥꯏꯗꯅꯦ ꯑꯗꯨꯝ ꯂꯧ ꯀꯨꯝꯕ ꯍꯧꯕꯀꯣ ꯑꯩꯈꯣꯏ ꯕꯥꯅ ꯂꯧ ꯁ ꯑꯃ ꯌꯥꯎꯍꯟꯗ꯭ꯔꯁꯨꯣ ꯍꯥꯄꯨ ꯌꯦꯡꯕ ꯈꯣꯠꯄ ꯄꯨꯊꯕꯤꯕ ꯇꯝꯕꯤꯕꯗꯣ
ꯍꯣꯏ
ꯑꯗꯨꯗꯒꯤ ꯇꯝꯕꯤꯔꯛꯑꯦ ꯑꯗꯨꯗ ꯃꯊꯪ ꯀ꯭ꯂꯥꯁ ꯁꯤꯛꯁ ꯀꯥꯔꯛꯄꯗꯩꯗꯤ ꯂꯧ ꯐꯕꯨꯡ ꯀꯕ ꯇꯝꯕꯤꯔꯛꯑꯦ
ꯎꯝ
ꯄꯤꯛꯏꯉꯩꯗ ꯑꯗꯨꯝ ꯂꯧ ꯈꯥꯎꯁꯨ ꯇꯝꯕꯤꯔꯛꯏꯗ ꯑꯩꯈꯣꯏꯒꯤ ꯌꯨꯝ ꯍꯦꯛ ꯃꯅꯥꯛꯇ ꯂꯧꯈꯥꯏ ꯌꯨꯝ ꯂꯩꯔꯝꯃꯦꯕꯀꯣ ꯑꯗꯨ ꯑꯗꯨ ꯌꯣꯟꯊꯣꯛꯈ꯭ꯔꯦ ꯀꯦꯁ ꯊꯦꯡꯅꯕꯗ
ꯎꯝ
ꯑꯗꯨꯒꯤ ꯂꯧꯈꯥꯏꯗꯨꯗꯅꯦ ꯂꯧ ꯈꯥꯎꯕꯗꯅꯦ ꯑꯗꯨꯝ ꯌꯨꯝꯅꯗꯥꯗꯕꯤꯔ
ꯐꯩꯗ ꯑꯗꯨꯅ ꯑꯩꯈꯣꯏꯗꯤ ꯑꯝꯇ ꯀꯨꯝꯃꯛꯇ꯭ꯔꯕꯅꯤꯅ ꯍꯩꯇꯦꯕꯀꯣ
ꯎꯝ
ꯑꯗꯣ ꯃꯣꯏꯒꯤꯗꯨꯁꯨ ꯂꯧꯗꯣ ꯎꯝ ꯑꯃꯨꯛꯇꯪ ꯌꯥꯎꯔ ꯑꯗꯨꯏ ꯃꯃꯥꯡꯗ
ꯑꯥ
ꯅꯨꯡꯉꯥꯏꯒ ꯑꯗꯨꯗ ꯑꯗꯣ ꯍꯩꯇꯦꯕ ꯍꯥꯏꯗꯤ ꯏꯀꯥꯏꯕꯗꯣ ꯑꯩꯈꯣꯏꯅ ꯑꯣꯏꯅ ꯑꯗꯨꯝ ꯀꯩꯁꯨ ꯂꯧ ꯍꯥꯏꯕꯗꯤ ꯐꯧ ꯊꯥꯡꯕ ꯈꯣꯠꯄ ꯐꯧ ꯄꯨꯜꯂꯒ ꯄꯨꯕꯗꯣ
ꯑꯍꯜ ꯂꯃꯟꯅ ꯍꯥꯏꯔꯝꯗ‌ꯣꯏꯅ‌ꯦ ꯍꯧꯖꯤꯛ ꯀꯥꯟ ꯑꯉꯥꯡꯁꯤꯡꯁ‌ꯦ ꯑꯝꯇ ꯈꯪꯗ꯭ꯔꯕꯅꯤ ꯀꯥꯏꯅ ꯀꯣ
ꯍꯣꯏ ꯑꯗꯨꯗꯩ ꯃꯣꯏꯗꯣ ꯉꯁꯤꯗꯒꯤ ꯑꯃꯨꯛ ꯍꯧꯗꯧꯔ ꯃꯥꯜꯂꯦ ꯗꯕꯜ ꯀ꯭ꯔꯣꯄꯤꯡꯒꯤ ꯑꯗꯣ ꯉꯁꯤꯠꯗꯤ ꯑꯃꯨꯛ ꯀꯩꯅꯣ ꯇꯧꯔꯅꯤ ꯍꯥꯏ ꯐꯧ ꯍꯨꯟꯕ ꯍꯧꯔꯅꯤꯅ ꯍꯥꯏ
ꯑꯣ ꯃꯣꯏ ꯇꯥꯃꯨ ꯁꯤꯖꯟꯒꯤ ꯂꯥꯛꯄꯗꯣ ꯍꯟꯗꯛ ꯑꯃꯨꯛ ꯃꯨꯟꯁꯤꯟꯒꯤ ꯊꯨꯝꯗꯣꯏꯁꯦ ꯑꯗꯨꯃꯥꯏꯅꯅꯦ ꯇꯧꯅꯔꯤꯁꯦ ꯑꯌꯥꯝꯕꯅꯣ ꯂꯦꯞꯇꯕꯤꯗ ꯑꯗꯨꯝ ꯂꯧꯗꯧ ꯃꯥꯡꯍꯟꯗꯕꯅꯤ ꯑꯗꯨ ꯑꯁꯨꯃꯥꯏꯅ ꯃꯅꯤꯄꯨꯔꯁꯦ ꯆꯍꯤ ꯈꯨꯗꯤꯡꯒꯤꯅꯦ ꯑꯗꯨꯝ ꯗꯕꯜ ꯀꯣꯝꯄꯤꯀꯦꯠ ꯇꯧꯅꯔꯛꯑꯗꯤꯀꯣ
ꯎꯝ
ꯑꯗꯨ ꯀꯩꯅꯣ ꯇꯧꯅꯤꯗ ꯐꯧ ꯊꯣꯛꯣꯛ ꯆꯦꯟꯊꯣꯛꯇꯤ ꯐꯠ ꯂꯩꯔꯅꯦꯕ ꯌꯥꯝ ꯂꯨꯔꯤ ꯁꯦ ꯑꯩꯈꯣꯏꯒꯤ ꯂꯧꯕꯨꯛ ꯃꯌꯥꯏꯗ ꯂꯩꯕ ꯖꯒꯥꯁꯤꯡꯁꯦ ꯁꯤꯁꯦ ꯀꯦꯅꯦꯜꯒꯤ ꯏꯁꯤꯡꯁꯤꯅꯅꯦ ꯌꯧꯕ ꯉꯝꯗꯕ ꯍꯥꯏꯇꯥꯔꯦ
ꯑꯗꯣ
ꯎꯝ
ꯗꯕꯜ ꯀ꯭ꯔꯣꯄꯤꯡ ꯇꯧꯕꯁꯤꯁꯨ ꯀꯩꯅꯣꯗꯤ ꯈꯔ ꯍꯟꯊꯔꯝꯒꯅꯤ ꯍꯥꯏꯗꯤ ꯃꯥꯒꯤ ꯁꯣꯏꯜꯒꯤ ꯐꯔꯇꯤꯂꯤꯇꯤꯗꯣ
ꯑꯣ
ꯑꯩꯗꯒꯤ ꯎꯝ
ꯑꯗꯨꯕꯨꯗꯤ ꯁꯣꯏꯜꯒꯤ ꯐꯔꯇꯤꯂꯤꯇꯤꯗꯤ ꯍꯟꯊꯕ ꯍꯟꯊꯗꯕꯒꯤꯗꯤ ꯀꯩꯅꯣ ꯇꯧꯋꯦꯕꯀꯣ ꯃꯔꯝꯗꯤ ꯂꯧ ꯂꯣꯛꯄ ꯂꯣꯏꯒ ꯑꯩꯈꯣꯏꯅ ꯂꯧꯁꯦ ꯁꯣꯏ ꯀꯥꯍꯜꯂꯤꯗꯅꯀꯣ
ꯎꯝ ꯎꯝ ꯎꯝ
ꯅꯨꯡꯁꯥꯗ ꯌꯩꯍꯟꯗꯨꯅ ꯈꯣꯏꯗꯣꯛꯇꯨꯅ ꯂꯩꯍꯥꯎ ꯀꯥꯍꯜꯂꯤꯗꯅ ꯑꯗꯨꯒꯨꯝꯕꯗꯨꯗꯤ ꯍꯣꯏ ꯑꯗꯨꯒꯨꯝꯕ ꯈꯔꯕꯨꯗꯤ ꯍꯟꯊꯔꯅꯤꯗꯅ ꯑꯗꯣ
ꯑꯗꯨꯝ ꯎꯝ ꯍꯣꯏ ꯑꯗꯨ ꯃꯇꯝ ꯈꯔꯕꯨꯗꯤ ꯐꯪꯕꯗꯤ ꯐꯪꯉꯦ ꯃꯣꯏꯁꯦ ꯍꯥꯏꯗꯤ ꯁ‌ꯦꯇ‌ꯦꯝꯕꯔ ꯁ꯭ꯋꯥꯏꯗ ꯑꯃꯨꯛ ꯀꯩꯅꯣ ꯈꯥꯎꯗꯣꯏꯅꯤꯗꯅ ꯑꯃꯨꯛ ꯑꯗꯨꯗꯩ ꯑꯃꯨꯛ ꯑꯥ ꯐꯦꯕꯋꯥꯔꯤ ꯁ꯭ꯋꯥꯏꯗꯩ ꯑꯃꯨꯛ ꯍꯧꯗꯣꯏꯅꯦꯕ ꯃꯣꯏꯁꯦ꯫
ꯑꯌꯥꯝꯕꯅ ꯅꯕꯦꯝꯕꯔꯗ ꯂꯣꯏꯌꯦ꯫
ꯎꯝ ꯎꯝ꯫
ꯍꯧꯖꯤꯛꯇꯤ ꯐꯧ ꯑꯉꯟꯕꯤ ꯌꯥꯝꯅ ꯑꯣꯏꯔꯦꯕ ꯊꯥꯏꯅꯒꯤ꯫ ꯆꯦꯡ ꯑꯍꯥꯎꯕ꯫ ꯀꯩꯀꯥ ꯀꯨꯏꯅ ꯁꯪꯉ ꯂꯩꯕꯤꯗ‌ꯣ ꯑꯣꯏꯗ꯭ꯔꯕꯅꯦ꯫
ꯑꯗꯨꯃꯥꯏꯅ ꯇꯧꯔꯕꯅꯤꯅ ꯃꯣꯏꯗꯣ ꯊꯥ ꯑꯅꯤ ꯑꯍꯨꯝꯕꯨꯗꯤ ꯒꯦꯞꯄꯨꯗꯤ ꯂꯩꯔꯦꯗꯅ꯫
ꯎꯝ꯫
ꯍꯥꯏꯗꯤ ꯐꯦꯕꯋꯥꯔꯤꯗꯩ ꯑꯃꯨꯛ ꯍꯧꯋꯦꯅ ꯍꯥꯏꯌꯦꯕ ꯑꯩꯅ ꯉꯁꯥꯏ ꯍꯪꯕꯗ꯫ ꯑꯗꯨ ꯇꯥꯔꯗꯤ ꯑꯗꯨꯝ ꯒꯦꯞꯄꯨꯗꯤ ꯈꯔꯕꯨꯗꯤ ꯂꯩ ꯍꯣꯏ꯫ ꯔꯤꯀꯣꯚꯔ ꯇꯧꯅꯕꯅꯕꯕꯨꯗꯤ꯫
ꯑꯗꯣ ꯀꯩꯅꯣꯒꯤ ꯑꯩꯈꯣꯏꯒꯤ ꯍꯧꯖꯤꯛꯀꯤ ꯀꯦꯅꯦꯟꯗꯣ꯫ ꯑꯗꯨ ꯅꯛꯄ ꯖꯒꯥꯗꯤꯅꯦ ꯑꯗꯨꯝ ꯗꯕꯜ ꯀꯣꯄꯤꯡ ꯇꯧꯅꯕ ꯃꯤ ꯑꯗꯨ ꯇꯧꯋꯦꯕꯀꯣ꯫
ꯍꯣꯏ꯫
ꯂꯣꯏ ꯇꯧꯒꯗꯕꯗꯣ ꯀꯦꯅꯦꯟ ꯂꯥꯞꯈꯤꯕꯁꯤꯅ ꯍꯥꯏꯇꯥꯔꯦ ꯄꯟꯆꯥꯌꯦꯠ ꯀꯦꯕꯒꯤ꯫ ꯑ꯫ ꯄꯤ ꯑꯦꯝ ꯖꯦ ꯋꯥꯏ ꯍꯥꯏꯕ꯭ꯔꯥ ꯄ꯭ꯔꯙꯥꯟ ꯃꯟꯇ꯭ꯔꯤ ꯒ꯭ꯔꯥꯝ ꯌꯣꯖꯥꯅꯥ ꯍꯥꯏꯕ꯭ꯔꯥ꯫
ꯍꯣꯏ ꯍꯣꯏ ꯑꯗꯨꯃꯥꯏꯅ ꯑꯝ ꯂꯩꯕꯅꯤ꯫
ꯑꯗꯨꯒꯤ ꯃꯍꯥꯇꯃꯥ ꯒꯥꯟꯙꯤ ꯌꯦꯛꯄꯗꯣ꯫ ꯑꯗꯨꯒꯤ ꯏꯁꯀꯦꯝ ꯑꯃ ꯊꯥꯗꯔ ꯄꯟꯆꯥꯌꯦꯠꯇ ꯑꯩꯈꯣꯏꯒꯤ ꯏꯊꯩ ꯂꯧꯀꯣꯡ ꯐꯍꯟꯒꯗꯕꯅꯤ ꯈꯣꯠꯀꯗꯕꯅꯤꯅ꯫
ꯊꯥꯏ ꯊꯥꯏ꯫
ꯑꯗꯨꯒꯤꯗꯣ ꯗ꯭ꯔꯦꯗꯣ ꯇꯧꯁꯟꯅꯔꯝꯃꯒꯅꯦ ꯈꯔ ꯈꯛꯇ꯫ ꯀꯤꯅꯦꯜ ꯗꯨꯒ ꯅꯛꯅꯕ ꯖꯒꯥ ꯑꯗꯨꯗꯥꯏꯒ ꯑꯝꯛꯇ ꯗ꯭ꯔꯦꯟꯗꯨꯣ ꯁꯨꯔꯝꯃꯤꯗꯅ ꯑꯥ꯫ ꯄꯥꯠ ꯂꯧꯕꯨꯛ ꯃꯌꯥꯟ ꯂꯩꯕ ꯖꯒꯥꯗꯨꯗꯤ ꯗ꯭ꯔꯦꯟ ꯌꯧꯗꯦꯕ ꯏꯁꯤꯡꯗꯣ ꯊꯥꯔꯛꯅꯕ ꯍꯣꯠꯅꯕꯗ꯫
ꯍꯣꯏ꯫
ꯗ꯭ꯔꯦꯟ ꯆꯂꯤꯗꯨꯗꯣ ꯄꯩꯁꯥ ꯆꯥꯅꯕ ꯍꯣꯠꯅꯕꯗ꯫ ꯃꯃꯤꯡꯇꯒꯤ ꯑꯣꯏꯅ ꯃꯤꯒꯤ ꯂꯩꯕꯥꯛꯇꯨꯅ ꯉꯝꯈꯠꯂꯤꯕ ꯏꯁꯂꯣꯞꯇꯣ꯫ ꯑꯗꯨꯒꯤ ꯃꯇꯨꯡ ꯏꯟꯅ ꯗ꯭ꯔꯦꯟꯁꯦ ꯄꯤꯔꯛꯇꯣꯏꯅꯤꯗꯅ꯫ ꯑꯗꯨꯁꯨ ꯇꯧꯗꯕ ꯃꯣꯏ ꯃꯃꯤꯡꯇꯒꯤ ꯑꯣꯏꯅ꯫ ꯏꯁꯤꯡꯗꯨꯁꯨ ꯀꯥꯔꯛꯄ ꯉꯝꯗ꯭ꯔꯦꯗꯅ ꯃꯣꯏꯗꯤꯗꯤ ꯉꯝꯃꯝ
ꯐꯖꯅ ꯇꯧꯕꯤꯒꯗꯕꯅꯤ꯫
ꯀꯩꯅꯣꯁꯦ ꯐꯠꯇ꯭ꯔꯤꯅꯦꯍꯦ ꯄꯔꯖꯥꯔꯗꯒꯤ ꯍꯧꯔꯒ ꯀꯩꯅꯣ ꯇꯧꯕꯁꯦ꯫ ꯄꯔꯖꯥꯁꯨ ꯉꯥꯏꯔꯦ ꯌꯦꯡꯁꯤꯟꯗꯦꯕꯀꯣ ꯍꯧꯖꯤꯛ ꯂꯥꯏꯔꯤꯛ ꯍꯩꯕ ꯃꯌꯥꯝ ꯂꯩꯅꯕꯅꯤ꯫ ꯂꯥꯏꯔꯤꯛ ꯍꯩꯕ ꯃꯌꯥꯝ ꯂꯩꯒꯔꯕꯅꯦꯕ ꯐꯣꯖꯤꯟ ꯌꯥꯔꯤꯅꯤ ꯑꯗꯨꯒ ꯀꯩꯅꯣ ꯇꯧꯔꯒ ꯅꯣꯏꯁꯤ ꯁꯥꯗ꯭ꯔꯤꯁꯦ ꯀꯔꯤꯒꯤꯅꯣ ꯀꯃꯥꯏꯅ ꯇꯧꯕꯅꯣ꯫ ꯐꯪꯗꯧꯅꯦꯕꯀꯣ꯫
ꯃꯥꯅꯤꯅꯦ ꯃꯥꯏ ꯃꯥꯏꯒꯤ ꯅꯨꯡꯉꯥꯏꯅꯕ ꯎꯝ꯫
ꯎꯝ ꯕꯣꯠꯁꯤ ꯑꯃꯨꯛ ꯂꯦꯞꯁꯤꯜꯂꯦ ꯑꯥ꯫
ꯑꯂꯛ ꯑꯂꯛ ꯃꯁꯥ ꯃꯁꯥꯒꯤ ꯑꯗꯨꯝ ꯅꯨꯡꯉꯥꯏꯅꯅꯕ ꯑꯗꯨꯝ ꯈꯜꯂꯒ꯫ ꯑꯩꯒꯤ ꯑꯩ ꯁꯣꯏꯗ꯭ꯔ ꯂꯣꯏꯔꯦꯅ ꯈꯟꯅꯕꯗꯣ ꯑꯗꯨꯃꯥꯏꯅ ꯇꯧꯅ ꯂꯩꯌꯦꯅ꯫ ꯑꯗꯨ ꯃꯌꯥꯝꯒꯤꯗꯤ ꯑꯄꯨꯟꯕꯒꯤꯗꯤ ꯈꯟꯗꯕ꯫
ꯎꯝ꯫
ꯁꯤꯗꯅꯦꯃꯤ ꯁꯣꯏꯔꯤꯁꯦ꯫ ꯑꯦ ꯑꯩꯒꯤꯗꯤ ꯁꯣꯛꯇꯦꯗ ꯑꯩꯒꯤꯗꯤ ꯉꯝꯃꯤꯗ ꯍꯥꯏꯅ ꯍꯟꯗꯣꯛꯅꯕꯗꯣ꯫
ꯃꯥꯅꯤ꯫ ꯅꯪꯗꯤ ꯂꯧ ꯑꯃꯨꯛꯇ ꯀꯨꯝꯃꯛꯇꯕ꯭ꯔꯣ ꯑꯉꯥꯡ ꯑꯣꯏꯔꯤꯉꯩꯗ꯫
ꯑꯁ ꯀꯨꯝꯗꯦꯗ ꯏꯁꯥꯒꯤ ꯂꯧ ꯑꯝꯇ ꯃꯁꯛ ꯐꯥꯎꯕꯁ ꯈꯪꯗꯦ ꯑꯩ ꯈꯪꯕꯨꯗꯤ ꯈꯪꯉꯦ ꯑꯗꯨ ꯇꯥꯔꯁꯨ ꯈꯪꯗꯕ ꯆꯞ ꯃꯥꯟꯅꯩ ꯍꯥꯏ ꯇꯥꯔꯦ ꯑꯗꯨꯗ ꯃꯤꯗꯁꯨ ꯂꯣꯏ ꯎꯍꯜꯂꯦꯕ ꯑꯩꯈꯣꯏꯗꯣ
ꯑꯣ
ꯑꯗꯨꯒ ꯀꯩꯅꯣ ꯑꯣꯏꯅ ꯀꯥꯔꯛꯄꯗꯨꯅꯦꯕ ꯐꯧ ꯑꯣꯏꯅ ꯀꯥꯔꯛꯄ
ꯂꯩꯄꯗ
ꯎꯝ ꯑꯗꯨꯃꯥꯏꯅ ꯇꯧꯋꯦꯕ
ꯁꯪ ꯑꯃꯔꯣꯝꯗ ꯐ ꯕꯣꯔꯥ ꯀꯩꯅꯣ ꯑꯃ ꯑꯅꯤ ꯑꯍꯨꯝ ꯃꯉꯥ ꯇꯔꯨꯛꯀ ꯄꯤꯕꯗꯣ ꯑꯗꯨꯃꯥꯏꯅ
ꯍꯩꯖꯤꯟꯕꯗꯤ ꯀꯥꯟꯅꯕ ꯄꯣꯠꯅꯤ ꯍꯥꯏꯅꯤꯡꯕꯅꯤ
ꯑꯁ ꯑꯩ ꯎꯝ ꯑꯩꯗꯅꯦ
ꯎꯝ
ꯑꯩꯈꯣꯏ ꯅꯨꯄꯥ ꯑꯍꯨꯝ ꯂꯩ ꯕꯟꯊꯣꯛ ꯂꯧꯔꯒ ꯂꯧ ꯄꯔꯤ ꯃꯌꯥ ꯎꯠꯂꯝꯝꯃꯦꯕꯀꯣ ꯑꯩꯈꯣꯏꯒꯤ ꯂꯧ ꯃꯔꯥ ꯑꯃ ꯂꯩꯕꯗꯣ
ꯍꯣꯏ
ꯑꯗꯨ ꯊꯥꯔꯒ ꯁꯪꯉꯝꯃꯅꯤꯗꯤ ꯕꯟꯇꯣ ꯇꯧꯔꯒꯗꯤ ꯎꯔꯝꯃꯦꯕꯀꯣ ꯑꯗꯨꯒ ꯀꯩꯅꯣ ꯇꯧꯔꯦ ꯑꯗꯨ ꯃꯇꯝꯗꯗꯤ ꯂꯧ ꯎꯕꯁꯦ ꯅꯨꯄꯥ ꯑꯩꯈꯣꯏ ꯑꯩꯈꯣꯏ ꯕꯥꯁꯨ ꯈꯔ ꯃꯇꯦꯡ ꯄꯥꯡꯉꯒ ꯈꯨꯂꯪ ꯆꯠꯅꯈꯤꯕꯗ ꯑꯗꯨꯅꯦ ꯄꯩꯁꯥ ꯌꯥꯝ ꯇꯤꯡꯗꯦꯕ
ꯎꯝ
ꯑꯗꯒꯤꯗꯤ ꯑꯩꯈꯣꯏ ꯗꯥꯁꯨ ꯊꯕꯛ ꯆꯪꯁꯤꯟꯈꯤꯕ
ꯃꯥꯅꯦ
ꯑꯗꯒꯤ ꯑꯩꯒ ꯇ꯭ꯋꯤꯟꯁ ꯑꯃ ꯑꯣꯏꯕꯗꯣ
ꯎꯝ
ꯑꯗꯨꯁꯨ ꯂꯥꯏꯔꯤꯛ ꯇꯝꯕꯒꯤ ꯑꯃꯨꯛ ꯊꯥꯗꯣꯛꯄ ꯌꯥꯈꯤꯗꯕ ꯂꯧꯁꯦ ꯎꯔꯝꯃꯒ ꯏꯊꯟꯗ ꯇꯥꯍꯧꯕꯅꯦꯕ
ꯍꯣꯏ
ꯑꯩꯅ ꯏ ꯂꯩꯕ ꯇꯥꯏꯝ ꯍꯥꯏꯇꯥꯔꯦ
ꯎꯝ
ꯀꯣꯂꯦꯖꯀ ꯇꯨꯌꯦꯜꯐꯀ ꯂꯣꯏꯔꯛꯑꯒ ꯀꯣꯂꯦꯖꯀ ꯀꯥꯗ꯭ꯔꯤꯉꯩ ꯇꯥꯏꯃꯤꯡꯁꯦ ꯑꯗꯒꯤ ꯀꯣꯂꯦꯖ ꯆꯍꯤ ꯑꯃ ꯗ꯭ꯔꯣꯞ ꯇꯧꯊꯣꯛꯎꯦꯕꯅꯤꯅ ꯀꯥꯏꯗꯒꯤ ꯅꯨꯄꯤ ꯑꯃ ꯈꯪꯅꯔꯨꯗꯅ
ꯎꯝ
ꯂꯥꯏꯔꯤꯛ ꯇꯝꯒꯗꯕꯅꯤꯅ ꯇꯧꯗꯅ ꯂꯥꯏꯔꯤꯛ ꯇꯝꯕ ꯇꯣꯛꯄꯒ ꯆꯞ ꯃꯥꯟꯅꯔꯨꯔꯕꯅꯦ ꯖꯦꯅꯔꯣ ꯅꯣꯂꯦꯖꯇ ꯂꯩꯔ
ꯑꯣ ꯃꯇꯝ ꯈꯔ ꯃꯥꯡꯈ꯭ꯔꯦꯕ
ꯎꯝ ꯑꯗꯨꯗꯒꯤ ꯑꯩꯅ ꯑꯗꯨ ꯀꯣꯂꯦꯖꯀꯤ ꯑꯦꯟꯇ꯭ꯔꯥꯟꯁ ꯊꯥꯅꯤꯗꯅ
ꯑꯥ
ꯍꯥꯏꯗꯣꯔꯛꯄ ꯉꯥꯏꯕꯗ ꯍꯥꯏꯗꯣꯔꯛꯄ ꯉꯥꯏꯕ ꯑꯣꯏꯅ ꯂ ꯃꯇꯝ ꯎꯅꯕꯒꯤ ꯇꯥꯏꯃꯤꯟ ꯇꯥꯏꯌꯦꯕꯀꯣ
ꯎꯝ
ꯑꯩꯅ ꯆꯠꯄꯁ ꯑꯩꯅ ꯆꯠꯄ ꯂꯧꯁꯤꯕꯣ ꯑꯩꯒꯤ ꯃꯥꯏꯁꯦ ꯁꯪꯇ꯭ꯔꯤꯛ ꯁꯪꯉꯒ ꯃꯍꯤꯡ ꯀꯥꯔꯕꯅꯦꯕ ꯅꯨꯡꯁꯥ ꯑꯩꯈꯣꯏ ꯃꯇꯝꯗꯨꯗ ꯁꯟꯁꯀ꯭ꯔꯤꯟꯒ ꯑꯇ ꯁꯤꯖꯤꯟꯅꯕꯒꯤ ꯋꯥꯈꯜ ꯂꯩꯇꯦꯕ
ꯃꯥꯅ
ꯑꯁ ꯃꯤ ꯃꯌꯥꯝꯅ ꯅꯪꯗꯦ ꯑꯉꯥꯡ ꯑꯣꯏꯅ ꯃꯍꯤꯡ ꯀꯥꯔꯤꯅꯦꯅ ꯅꯥꯇꯣꯟꯒꯁꯤꯦ ꯃꯍꯤꯡ ꯍꯥꯏꯒꯠꯇꯅꯀꯣ
ꯑꯣ
ꯐꯖꯅ ꯁꯣꯂꯦ ꯂꯧꯥꯎꯗꯦ
ꯍꯧꯖꯤꯛꯇꯤ ꯀꯩꯅꯣꯒꯤ ꯏꯁꯦꯟꯁꯤꯦ ꯌꯥꯝ ꯃꯥꯡꯉꯦꯗ ꯍꯥꯏꯗꯤ ꯄꯨꯟ ꯄꯨꯟꯅ ꯊꯕꯛ ꯁꯨꯃꯤꯟꯅꯕꯒꯤ ꯀꯩꯅꯣꯁꯦ ꯁꯛꯇꯝꯁꯦ ꯂꯩꯇ꯭ꯔꯦꯕ
ꯎꯝ
ꯊꯥꯏꯅꯗꯤ ꯍꯥꯏ ꯍꯥꯏ ꯎꯝ
ꯅꯪ ꯑꯩꯈꯣꯏꯒꯤ ꯐꯛ ꯊꯥꯔꯒ ꯐꯧꯕꯤ ꯍꯥꯏꯕꯒꯤ ꯂꯧꯗꯣ ꯑꯗꯨ ꯁꯨꯕꯒꯤ ꯃꯇꯝ ꯈꯨꯅꯨꯡꯉꯥꯏꯁ ꯂꯣꯏꯅꯤꯡꯉ
ꯎꯝ
ꯗ ꯃꯤꯃꯦ ꯑꯗ
ꯑꯥ
ꯍꯦꯛꯇ ꯐꯧꯗ ꯍꯥꯏꯅꯔꯒ ꯑꯩꯈꯣꯏꯅ ꯐꯥꯎꯕ ꯈꯣꯡꯕꯂꯛꯛꯇꯑꯒ ꯐꯣꯕꯣꯜ ꯄꯨꯈꯠꯂꯛꯇꯣꯏꯅꯦꯕꯀꯣ ꯊꯕꯛꯇꯣ ꯋꯥꯅ ꯋꯥꯅ ꯐꯥꯒꯤꯁꯨꯨꯒꯥꯏ ꯉꯥꯡꯅꯔꯒꯅꯤ ꯑꯍꯜ ꯑꯣꯏꯕꯁꯤꯡꯗꯨꯅ